ꯍꯜꯂꯣ
ꯎꯝ
ꯇꯥꯕ꯭ꯔ?
ꯇꯥꯔꯦ
ꯂꯤꯔꯛꯑꯣ ꯂꯤꯔꯛꯑꯣ ꯅꯍꯥꯟꯒꯤ ꯃꯈꯥ
ꯑꯣꯀꯦ ꯑ ꯑꯩꯈꯣꯏꯁꯦ ꯒꯥꯔꯤ ꯑꯆꯧꯕ ꯇꯣꯡꯁꯦ ꯍꯥꯏꯔꯒ ꯒꯥꯔꯤ ꯑꯆꯧꯕꯁꯦ ꯇꯣꯡꯈꯤꯗ꯭ꯔꯦꯕꯀꯣ ꯅꯣꯡ ꯖꯣꯔꯥꯕꯅꯤꯅ ꯃꯣꯏ ꯕꯥꯅ ꯗꯨꯝ ꯊꯤꯟ ꯂꯒꯦꯅ ꯃꯣꯏ ꯕꯥꯅ ꯊꯤꯟꯂꯦꯕ ꯑꯗꯩꯗꯤ ꯑꯥ ꯀꯩꯅꯣ ꯃꯅꯨꯡ ꯇꯥꯅ ꯊꯤꯟꯖꯜꯂꯝꯃꯦꯕꯀꯣ ꯑꯗꯨꯒ ꯃꯣꯏꯒꯤ ꯂꯩꯔꯝꯃꯤꯕ ꯀꯩꯅꯣ ꯁꯦꯟꯅꯕꯤ ꯀꯥꯡꯕꯨꯗꯨ
ꯁꯦꯟꯅꯕꯤ ꯀꯥꯡꯕꯨꯨ ꯍꯥꯏꯗꯤ
ꯀꯩꯅꯣꯒꯤ ꯑꯦ ꯕ꯭ꯂꯣꯛꯀꯤ ꯍꯩꯅꯕꯤ ꯀꯥꯡꯕꯨ ꯑꯗꯨꯏ ꯇꯝ ꯇꯥꯕ ꯀꯥꯡꯕꯨꯗꯨ
ꯎꯝ
ꯑꯗꯨꯗꯨꯅ ꯀꯌꯥꯝ ꯄꯛꯇꯒꯦꯗ ꯃꯣꯏ ꯄꯛꯇꯕꯗꯣ ꯍꯧꯔꯛꯏꯕ ꯈꯪꯉꯕ
ꯀꯌꯥꯅ
ꯀꯩꯅꯣ ꯅꯍꯥꯟꯈꯩꯗꯤ ꯑꯗꯨ ꯆꯪꯕꯒꯤꯗ ꯎ ꯏꯁꯟ ꯈꯣꯠꯆꯟꯕꯁꯦ ꯇꯧꯗꯦꯗꯅ ꯑꯃꯥ ꯆꯪꯐꯝꯒꯤꯗ
ꯎꯝ
ꯆꯪꯐꯝꯗ ꯁꯪ ꯃꯆꯥ ꯑꯃ ꯂꯩꯕꯗꯣ
ꯎꯝ
ꯑꯗꯨꯗꯨꯒ ꯏꯁꯜ ꯑꯃ ꯑꯣꯏꯌꯦ ꯑꯗꯒꯤ ꯑ ꯅꯣꯡꯁꯨ ꯆꯥꯕ ꯑꯩꯣꯏꯒꯤ ꯆꯠꯊꯣꯛ ꯆꯠꯁꯤꯟꯗꯣ ꯅꯨꯡꯉꯥꯏꯔꯣꯏꯗꯕꯅꯤꯅ ꯅ ꯃꯣꯏ ꯕꯥꯅ ꯒꯦꯠꯀꯤ ꯍꯦꯛ ꯅꯥꯀꯟ ꯑꯗꯨꯗꯥꯏꯗ ꯈꯥꯝꯃꯝꯃꯦ
ꯎꯝ ꯈꯥꯝꯃꯝꯃꯦꯣꯏ ꯀꯗꯧꯅꯣ ꯍꯜꯂꯣ ꯇꯥꯕ꯭ꯔꯣ ꯍꯜꯂꯣ
ꯏꯕ
ꯎꯝ
ꯍꯂꯣ ꯇꯥꯛ
ꯇꯥꯏ ꯇꯥꯏ
ꯠ ꯇꯠꯀꯦ ꯇꯧꯋꯦ ꯁꯤꯁꯦ
ꯑꯗꯨꯅ ꯍꯥꯏꯁꯦ
ꯑꯗꯨꯗꯨꯒ ꯈꯥꯝ ꯈꯥꯝꯃꯝꯃꯦ ꯑꯗꯨꯅ ꯑꯗꯨꯒꯅꯤ ꯅ ꯀꯩꯅꯣ ꯇꯧꯒꯦꯗꯣꯏꯕ ꯂꯥꯎꯔꯛꯏꯕ ꯀꯩꯗꯧ ꯈꯥꯝꯃꯤꯅꯣꯅ ꯑ ꯍꯥꯏꯥꯏ ꯆ ꯊ ꯈꯥꯡꯝ ꯌꯥ ꯇꯔꯥꯏꯌꯦ
ꯐꯤꯔꯣꯟꯜ ꯁꯦꯠꯄꯤꯗꯨꯔꯣ ꯂꯩꯕꯗ ꯏꯁ
ꯑꯥ ꯅꯨꯄꯤꯗꯣ ꯅꯨꯄꯤꯗꯣ ꯅꯨꯄꯤ ꯀꯥꯡꯒꯨ ꯃꯄꯥꯟꯗ ꯂꯩꯕꯗꯣ ꯎꯝ ꯑꯥ ꯑꯃ ꯑꯗꯨ ꯊꯧꯖꯟꯃꯁꯨ ꯅꯠꯇꯦꯀꯣ ꯍꯦꯛ ꯆꯪꯐꯝꯒꯤ ꯑꯗꯨꯗ ꯈꯥꯝꯃꯤꯅꯦꯕ
ꯃꯤ ꯃꯄꯥꯗꯨꯗ ꯂꯥꯎꯔꯛꯏꯕ
ꯑ ꯑꯗꯨꯗꯨ ꯂꯧꯥꯎꯔꯛꯏꯕ ꯀꯩꯗꯧ ꯈꯥꯝꯃꯤꯅꯣꯅꯣ ꯇꯧꯔꯒ ꯑꯗꯗꯒꯤꯩ ꯑꯩꯈꯣꯏꯁꯦꯈ ꯑꯗꯨꯅꯏꯁꯦ ꯑꯗꯣ ꯑꯩꯈꯣꯏꯁꯤ ꯀꯨꯝꯕꯒꯁꯦ ꯈꯔꯕ ꯆꯣꯡꯗ ꯍꯥꯏꯔꯛ ꯀꯨꯝꯃ ꯐ ꯊꯨꯅꯕꯅꯅꯦ ꯆꯣꯡꯗ ꯍꯥꯏꯒ ꯑꯗꯨꯒ ꯑꯦ ꯑꯗꯨꯗ ꯑꯗꯨ ꯄꯛꯇꯕ ꯍꯧꯔꯦ ꯁꯤꯗ ꯏꯁꯜ ꯂꯥꯎꯁꯤꯗ ꯏꯁꯜ ꯂꯥꯎꯑꯣꯅꯨꯛ ꯏꯁꯁꯜꯂꯝꯃꯦ ꯅꯍꯥꯟꯈꯩ ꯇꯧꯗꯕ ꯊꯕꯛ ꯉꯥꯛꯇꯅꯤꯀꯣ ꯑꯗꯩ ꯏꯃꯥꯟꯕꯤꯗꯨꯖꯨ ꯃꯃꯥꯡꯒꯤ ꯁꯥꯔꯇꯤꯐꯤꯀꯦꯠ ꯏꯝꯐꯥꯜ ꯀꯣꯂꯦꯖꯀꯤ ꯂꯧꯕ ꯆꯠꯄ ꯑꯗꯨ ꯆꯠꯄꯗ ꯃꯥꯁꯨ ꯑꯗꯨꯃꯥꯏꯅ ꯀꯩꯁꯨ ꯁꯥꯊꯤꯕ ꯈꯣꯠꯄ ꯇꯧꯔꯛꯇꯦ ꯍꯥꯏꯌꯦꯕ
ꯑꯝ
ꯑꯗ ꯎꯝ ꯇꯥꯔꯤꯕ
ꯑꯥ
ꯑꯗꯨꯗꯨꯒꯅꯦ ꯁꯥꯊꯤꯕ ꯈꯣꯠꯄꯗꯣ ꯇꯧꯔꯛꯇꯦ ꯉꯁꯤꯅ ꯀꯩꯒꯤꯅꯣ ꯌꯥꯝ ꯁꯥꯊꯤꯔꯤꯁꯦ ꯉꯜꯂꯤꯕꯩ ꯑꯣꯏ ꯖꯥꯠꯂꯥꯅ ꯍꯥꯏꯅꯔꯦ ꯑꯗꯣ ꯄꯨꯡꯗꯨꯁꯨ ꯇꯔꯥ ꯑꯗꯨꯃꯥꯏꯅ ꯇꯥꯖ ꯈꯥꯟ ꯇꯥꯔꯝꯗꯥꯏ ꯁ꯭ꯋꯥꯏꯗ ꯌꯧꯕꯅꯦꯕ ꯑꯩꯈꯣꯏꯗꯣ ꯑꯗꯨꯒ ꯑ ꯃꯤꯁꯨ ꯀꯌꯥꯝꯝ ꯂꯥꯛꯑꯝꯗꯦꯕ ꯃꯣꯏ ꯏꯁꯪꯕꯤ ꯀꯥꯡꯕꯨꯗꯨ ꯅꯪꯅꯦꯕ ꯂꯥꯛꯏꯁꯦ ꯑꯃꯅꯤ ꯈ ꯀꯂꯥꯛ
ꯑꯗꯨ ꯑꯗꯨꯗꯤ ꯀ ꯀ ꯇ ꯂꯥꯎꯅꯤꯡꯉꯥꯏ ꯂꯩꯒꯦ ꯁꯤꯅꯦ
ꯑ ꯍꯥꯏꯖꯦ
ꯄꯠ ꯆꯩ ꯌꯥꯝꯅ ꯃꯋꯥꯅ ꯃꯌꯨꯝꯗ ꯐꯔ ꯂꯥꯛ
ꯑꯗꯨꯗꯨꯒ ꯑ ꯑꯩꯅ ꯍꯥꯏꯕ ꯁꯤꯒꯤ ꯂꯝꯆꯠꯁꯤꯗꯅꯦ ꯑꯩꯅ ꯅꯍꯥꯟꯅ ꯍꯥꯏꯗ꯭ꯔꯣ ꯃꯣꯏ ꯃꯣꯏ ꯀꯥꯡꯒꯨꯁꯦ ꯍꯦꯛ ꯊꯦꯡꯅꯕꯒ ꯊꯤꯕ ꯍꯥꯏꯕ ꯂꯥꯛꯏꯅꯦ ꯌꯥꯝ ꯈꯨꯝꯅꯤꯡꯕꯅꯦꯅ ꯍꯥꯏꯕ
ꯑꯆꯅꯁꯦ
ꯃꯥ ꯏꯃꯥꯟꯕꯤꯅ ꯅꯍꯥꯟ ꯑꯩꯅ ꯑꯗꯨꯃꯥꯏꯅ ꯍꯥꯏꯕꯗꯨꯗ ꯃꯥꯁꯦ ꯅꯍꯥꯟꯃꯨꯛ ꯑꯁ ꯀꯩꯅꯣꯍꯦ ꯑꯗꯨꯃꯥꯏꯒ ꯊꯤꯒ ꯀꯣꯠꯅ ꯊꯤꯒ ꯀꯣꯠꯊꯣꯛꯑꯒꯥꯡ ꯉꯥꯡꯅꯗꯣꯏꯔꯣ ꯍꯥꯏꯁꯦ ꯀꯥꯏꯅꯒ ꯇꯧꯔꯒ ꯍꯥꯏꯗꯤ ꯑꯩꯅ ꯉꯥꯡꯉꯤꯗꯣ ꯍꯣ-ꯍꯣ-ꯍꯣꯏ ꯑ ꯩꯅ ꯉꯥꯡꯉꯤ ꯌꯥꯝꯅꯒ ꯀꯩ ꯍꯥꯏ ꯅꯤ ꯑꯥ ꯏꯔꯤꯔ ꯀꯩꯅꯣ ꯌꯥꯝꯅ ꯎꯝ ꯀꯩꯅꯣ ꯗꯥꯀꯥ ꯂꯩꯇꯕ ꯋꯥ ꯉꯥꯡꯕꯒꯤ ꯇꯥꯏꯞꯇꯒ ꯃꯥꯅ ꯁꯤꯗꯒꯤꯅꯦꯕ ꯈꯪꯕ꯭ꯔꯥ
ꯑꯝ
ꯑꯌꯨꯗꯨꯒ ꯃꯥꯗꯣ ꯊꯦꯡꯅꯔꯀꯥꯟꯗ ꯃꯥꯖꯦ ꯈꯪꯗꯣꯏꯅꯦꯕ ꯃꯅꯥ ꯍꯥꯥꯟ ꯆꯄꯗꯗꯤ ꯀꯦꯝ ꯇꯧꯔꯛꯇꯦꯌꯦ ꯑꯗꯨꯒ ꯎꯝ ꯑꯗꯨꯏ ꯅꯨꯃꯤꯠꯇꯨꯗꯗꯤ ꯄꯨꯔꯥ ꯑꯥ- ꯑꯗꯒꯤ ꯑꯃꯨꯛ ꯑꯁꯣꯝ ꯅꯥꯀꯟ ꯆꯠꯄꯗꯨꯗꯁꯨ ꯑꯥ ꯁ꯭ꯋꯥꯏ ꯃꯃꯥꯡꯗ ꯂꯦꯞꯁꯟꯒꯅꯣ ꯑꯁ꯭ꯋꯥꯏꯗ ꯉꯥꯏꯔꯨꯆꯣ ꯈꯣꯠꯂꯨꯆꯣꯒ ꯇꯧꯗꯅ ꯑꯗꯨꯗꯨꯒ ꯑꯥ ꯑꯈꯣꯏꯁꯦ ꯀꯣꯏꯆꯠ ꯆꯠꯂ ꯉꯥꯏꯔꯦꯕꯀꯣ
ꯌꯥꯝ ꯎꯁꯤꯠꯇ꯭ꯔꯤꯖꯦ ꯀꯩꯒꯤꯅꯣ ꯍꯥꯏꯕ
ꯖꯦ ꯑꯗꯣ ꯀꯣꯏꯆꯠ ꯆꯠꯄ ꯉꯥꯏꯕꯖꯤ ꯀꯣꯏꯆꯠ ꯆꯠꯂ ꯉꯥꯏꯕꯖꯤꯗꯅꯦ ꯑꯩꯈꯣꯏ ꯍꯧꯖꯤ ꯁꯥꯎꯅꯤꯉꯛꯇꯅꯦ ꯍꯧꯖꯤꯛ ꯀꯤ ꯏꯃꯥꯟꯅꯕꯤꯖꯤꯖꯨ ꯄꯥꯝꯕꯤ ꯀꯩꯀꯥ ꯈꯔ ꯉꯥꯎꯖꯩꯌꯦꯕ ꯀꯣ ꯑꯗꯩꯗꯤ ꯑꯩꯖꯨ ꯄꯥꯝꯕꯤ ꯀꯩꯀꯥ ꯈꯔ ꯀꯩꯅꯣ ꯑꯥ ꯑ-ꯑꯗꯨꯗꯨꯒꯤ ꯏꯃꯥ ꯏꯃꯥꯅꯕꯤꯖꯤꯅꯅꯦ ꯂꯥꯛꯑꯣ ꯃꯣꯏꯖꯦ ꯀꯥꯟꯅꯗꯦ ꯀꯩ- ꯀꯩꯅꯣ ꯌꯥꯝ-ꯌꯥꯝ ꯑꯥ ꯍꯧꯔꯦ ꯃꯣꯏꯁꯦ ꯑꯩꯉꯣꯟꯗ ꯂꯩ ꯇꯣ ꯄꯣꯠ ꯌꯥꯝ ꯍꯧꯔꯦ ꯊꯠꯁꯤ ꯂꯥꯎꯑꯣ ꯇꯧꯔꯒ ꯅꯕ꯭ꯔꯥ ꯑꯩꯅ ꯁꯤꯖꯤ ꯇꯤꯕꯤꯚꯤ ꯂꯩꯇꯗꯪ ꯕꯣꯠ ꯍꯥꯏꯕ ꯑꯗꯨꯗ ꯑꯍꯥꯟꯕꯗ ꯏꯕꯥꯅꯤ ꯃꯣꯏꯒꯁꯨ ꯎꯗꯅꯕ ꯑꯒꯤ ꯀꯦꯃꯦꯔꯥꯗꯒ ꯎ ꯎꯗꯅꯕꯅ ꯂꯣꯠ-ꯂꯣꯠꯇꯅꯒ ꯐꯨ ꯂꯨꯝꯖꯟꯂꯨ ꯂꯨꯝꯖꯟꯗꯅꯒ ꯊꯠꯂꯝꯃꯦꯕ ꯈꯪꯕ꯭ꯔꯥ ꯌꯦꯡꯕ ꯁꯥꯔꯒ ꯐꯖꯩꯅꯦ ꯐꯖꯩꯅꯦ ꯇꯧꯔꯒ ꯑꯗꯩꯗꯤꯅꯦ ꯈꯔ ꯉꯥꯇꯡ ꯂꯩꯔꯒꯗꯤꯅꯦ ꯃꯋꯥꯒ ꯑꯝꯇ ꯂꯧꯕꯤꯔꯛꯇ꯭ꯔꯦꯀꯣ ꯄꯠ ꯄꯠ ꯄꯠ ꯊꯠꯂꯦ ꯄꯪꯊꯠꯇ ꯊꯠꯂꯦ ꯏꯕꯅꯤ ꯊꯣꯛ ꯊꯣꯛꯄ ꯑꯃ ꯑꯗꯩꯗꯤ ꯑꯥ ꯑꯗꯨꯗꯨꯒ ꯀꯩꯅꯣꯒꯁꯦ ꯑꯥ ꯍꯥꯏꯗ꯭ꯔꯦꯟꯖꯤꯌꯥꯁꯦ ꯂꯩꯔꯝꯕ ꯁꯤꯖꯦ ꯏꯕꯥꯅꯤꯁꯦ ꯑꯃꯗꯩ ꯑꯃꯨꯛ ꯂꯧ ꯃꯤ ꯑꯃꯗꯩ ꯑꯃꯨꯛ ꯂꯧ ꯑꯗꯩ ꯑꯗꯨꯗꯩ ꯑꯃꯨꯛ ꯄꯨꯍꯜꯂꯛ ꯑꯗꯨꯝ ꯁꯤꯕ ꯑꯗꯨꯝ ꯁꯤꯕ ꯍꯧꯖꯤꯛ ꯐꯥꯎꯕ ꯂꯩꯇ꯭ꯔꯤꯕ ꯈꯪꯕ꯭ꯔ ꯃꯟꯗꯅ ꯑꯗꯨꯗꯨꯒ ꯑꯦ ꯃꯣꯏ ꯌꯥꯝ ꯂꯩꯔꯦ ꯃꯇꯣꯟꯁꯨ ꯌꯥꯝ ꯆꯣꯡꯉꯦ ꯑꯗꯨꯒ ꯑ ꯃꯆꯥꯁꯨ ꯆꯥꯔ ꯃꯆꯥ ꯁꯦꯝꯗꯣꯛꯄ ꯌꯥꯕ ꯃꯆꯥ ꯃꯆꯥꯁꯨ ꯌꯥꯝ ꯍꯧꯒꯠꯂꯝꯃꯦ ꯃꯣꯏꯁꯦ ꯀꯃꯥꯏꯅ ꯇꯧꯅꯤꯁꯤꯗꯤ ꯑꯗꯨꯒꯤ ꯑꯗꯨꯒꯤ ꯐꯖꯕ ꯃꯌꯥꯝ ꯍꯧꯕꯁꯤ ꯅ ꯕꯤ ꯁꯤꯒ ꯂꯩ ꯑꯗꯒꯤ ꯅꯥꯀꯟ ꯍꯦꯛ ꯅꯥꯀꯟꯗꯣ ꯑꯣꯏꯕ ꯑꯗꯨꯗꯩꯗꯤ ꯍꯦꯛ ꯇꯧꯕꯗꯨꯁꯨ ꯍꯦꯛ ꯀꯤꯖꯕ ꯈꯝꯕ꯭ꯔꯥ ꯑꯗꯨꯗꯨꯒ ꯑꯗꯨꯃꯥꯏꯅ ꯇꯧꯁꯦ ꯁꯤꯗꯤ ꯐꯨꯛꯇ꯭ꯔꯗꯤ ꯌꯥꯔꯔꯣꯏ ꯐꯨꯛꯑꯁꯤꯔ ꯀꯥꯏꯅ ꯐꯈꯔꯦ ꯈꯪꯕ꯭ꯔꯥ ꯍꯦꯛꯇ ꯑꯗꯨꯋꯥꯏꯗꯨꯗ ꯐꯨꯛꯄꯒꯤ ꯀꯩꯅꯣꯁꯦ ꯑꯦꯛꯁꯟꯁꯦ ꯇꯧꯗꯣꯏ ꯔꯦꯗꯤ ꯂꯩꯔꯕꯅꯦꯕꯀꯣ ꯑꯗꯨꯗꯨꯒ ꯁꯨꯝ ꯁꯨꯝ ꯃꯤꯁꯦ ꯑꯗꯣꯝ ꯅꯥꯀꯟꯗꯗꯤ ꯃꯤꯁꯦ ꯁꯨꯝ ꯒꯥꯔꯤꯒ ꯈꯥꯝꯕ ꯈꯣꯠꯄꯩ ꯁꯨꯝ ꯂꯥꯛꯄ ꯑꯗꯨꯗꯨꯒꯤ ꯇꯟꯗꯅ ꯐꯨꯛ ꯇꯤ ꯐꯨꯂꯛꯇ꯭ꯔꯦꯕꯀꯣ ꯐꯨꯑꯒꯨꯝꯁꯦ ꯐꯨꯛꯑꯗꯤ ꯑꯗꯥꯕ ꯐꯣꯡꯅꯥꯏꯔꯅꯤꯅ ꯑꯗꯨꯒ ꯑꯃꯅ ꯑꯩꯈꯣꯏꯁꯦ ꯄꯥꯝꯕꯤꯗꯣꯩ ꯀꯩ ꯄꯥꯝꯕꯤꯅꯣ ꯃꯃꯤꯡꯒ ꯌꯦꯡꯉꯣ ꯀꯥꯏ ꯃꯃꯤꯡꯒ ꯌꯦꯡꯉꯒ ꯊꯦꯛꯄꯤ ꯊꯠ ꯄꯤꯖꯦ ꯇꯧꯔꯤꯅꯦꯕꯀꯣ ꯑꯗꯨꯒ ꯄꯥꯝꯕꯤ ꯑꯃꯗꯤꯅꯦ ꯑ ꯏꯁꯄꯥꯏꯗꯔ ꯄ꯭ꯂꯥꯟꯗꯣ ꯈꯪꯕ꯭ꯔꯥ
ꯈꯪꯉꯦ ꯈꯪꯉꯦ
ꯑꯗꯨꯒꯤꯗꯣ ꯅꯥꯀꯟ ꯅꯥꯀꯟꯗ ꯃꯆꯥ ꯃꯆꯥ ꯃꯌꯥꯝ ꯆꯣꯡꯊꯣꯛꯑꯒ ꯄꯥꯝꯕꯤ ꯑꯅꯧꯕ ꯊꯥ ꯌꯥꯏꯗꯅ ꯑꯗꯨꯃꯥꯏꯅ ꯍꯧꯖꯤꯛꯀꯤ ꯄꯥꯝꯕꯤꯁꯦ ꯑꯅꯧꯕ ꯆꯣꯉꯛꯄꯩ ꯇꯥꯏꯞꯇ ꯅꯥꯀꯟꯗ ꯑꯗꯨꯃꯥꯏꯅ ꯂꯣꯏ ꯌꯥꯟꯊꯔꯒ ꯂꯩꯔ ꯑꯗꯨꯗꯨꯒ ꯑꯗꯨꯒꯤ ꯄꯥꯝꯕꯤꯁꯤꯒꯤ ꯕ꯭ꯔꯥꯟꯁ ꯑꯝꯗꯅ ꯀꯩꯅꯣ ꯇꯧꯔꯝꯕ ꯂꯩꯖꯦ ꯌꯥꯎꯔꯝꯃꯕ ꯑꯗꯨꯗ ꯂꯩꯁꯦ ꯈꯨꯐꯠꯖ ꯑꯃ ꯇꯧꯔꯕ ꯈꯪꯕ꯭ꯔꯥ ꯑꯩꯅ ꯅꯍꯥꯟ ꯊꯥꯒꯠꯂꯛꯄꯣ ꯈꯪꯕ꯭ꯔ ꯀꯥꯛꯀꯤꯡꯒꯤꯗꯣ ꯑꯥ ꯑꯥ ꯑꯗꯨꯁꯨ ꯐꯖꯩꯗꯅ ꯑꯥꯏꯔꯤꯁꯇꯣ ꯑꯗꯨꯗꯒꯤ ꯑꯩꯈꯣꯏ ꯑꯦ ꯁꯤ ꯂꯩꯁꯦ ꯌꯥꯝ ꯐꯖꯩꯅꯦ ꯁꯤꯒꯤꯁꯦ ꯃꯥꯏꯁꯦ ꯏꯁꯄꯥꯏꯗꯔ ꯄ꯭ꯂꯥꯟꯒꯤ ꯇꯥꯏꯞꯇ ꯅꯥꯀꯟꯗ ꯆꯣꯡꯊꯣꯛꯏꯁꯤꯗꯤ ꯑꯩ ꯊꯥꯕ ꯌꯥꯕ ꯑꯣꯏꯔꯝꯒꯅꯤꯒ ꯄꯦꯛ ꯄꯦꯛ ꯄꯦꯛꯀ ꯊꯠꯂꯦ ꯈꯪꯕ꯭ꯔꯥ ꯑꯖꯤꯁꯨꯒꯅꯦ ꯑꯗꯨꯗꯨꯒꯅꯦ ꯂꯥꯁꯇꯅꯦ ꯂꯩ ꯁꯥꯠꯈꯤꯕ ꯂꯣꯏꯈꯤꯕꯒꯤ ꯃꯈꯣꯛꯇꯣ ꯑꯣꯏꯔꯝꯗꯣꯏꯅꯦꯕ
ꯎꯝ
ꯑꯗꯨꯒ ꯊꯥꯕꯁꯤꯅ ꯃꯅꯨꯡꯒꯤ ꯑꯃ ꯇꯤꯜꯍꯧ ꯃꯥꯟꯕꯗꯣ ꯃꯥꯒꯤ ꯃꯔꯚꯔꯥꯗꯣ ꯑꯗꯨ ꯑꯗꯨꯗ ꯐꯨꯛꯊꯠꯂꯒ ꯊꯥꯒꯗꯕ ꯑꯣꯏ ꯂꯩꯔꯝꯃꯕ ꯄꯥꯝꯕꯤꯁꯤꯅ ꯑꯩꯈꯣꯏꯅ ꯊꯥꯕ ꯐꯕ ꯌꯥꯅꯤꯅ ꯊꯠꯂꯤꯁꯤꯅ ꯃꯤꯒꯤ ꯀꯩꯅꯣꯗꯣ ꯑꯣꯏ ꯂꯩꯔꯝꯃꯕ ꯂꯩ ꯍꯐꯝꯗꯣ ꯑꯗ ꯏꯦ ꯇꯧꯔꯤꯦꯗ ꯅ ꯌꯥꯝ ꯄꯥꯝꯨ ꯌꯦꯌꯦꯦꯅ ꯇꯧꯔꯒ ꯏ ꯃꯥꯅꯤꯁꯦ ꯑꯃꯨ ꯅꯨꯡꯉꯥꯏꯕꯤꯗ꯭ꯔꯦꯅꯦ ꯑꯗꯩꯗꯤ ꯑꯁꯣꯝ ꯅꯥꯀꯟ ꯀꯩꯅꯣꯒꯤꯗꯣ ꯚꯦꯔꯤꯐꯤꯀꯦꯁꯟ ꯇꯧꯕ ꯑꯗꯣ ꯑꯁꯣꯝ ꯅꯥꯀ
ꯈꯪꯉꯦ ꯈꯉꯦ
ꯑꯗꯨꯗ ꯍꯥꯏ ꯇꯧꯔꯨꯖꯣꯅ ꯑꯩꯈꯣꯏꯁꯦ ꯊꯥꯖꯤꯜꯂꯛꯑꯦꯕꯀꯣ ꯑꯗꯨꯗ ꯇꯧꯒꯦ ꯁꯤꯅꯅꯦ ꯁꯨꯝ ꯍꯥꯡ ꯍꯥꯡꯗ꯭ꯔꯕ ꯑꯣ ꯅꯥꯀꯟꯒꯤꯗꯣ
ꯀꯩꯒꯤꯅꯣ ꯑꯗꯨꯕꯣ
ꯁꯤꯁꯦ ꯅꯣꯡꯒ ꯇꯥꯕꯗ ꯃꯤꯁꯦ ꯁꯨꯡꯂꯞ ꯂꯥꯛꯇ꯭ꯔꯕ ꯄꯨꯡ ꯇꯔꯥꯃꯊꯣꯏ ꯆ ꯇꯔꯥꯃꯥꯊꯣꯏꯗ ꯍꯧꯛꯀꯥꯟꯗꯩ ꯉꯥꯏꯔꯛꯄꯁꯤꯅ ꯕꯥꯔꯣ ꯍꯧꯕꯅꯦ ꯍꯥꯏꯕ ꯉꯥꯏꯔꯤꯁꯦ
ꯀꯠꯆꯗ꯭ꯔꯥ ꯌꯥꯝꯅ ꯑꯩ ꯅꯍꯥꯃꯨꯛ ꯆꯠꯄꯗꯣ ꯅꯍꯥꯃꯨꯛꯁꯦ ꯄꯨꯡ ꯑꯅꯤ ꯑꯅꯤꯗꯒꯤ ꯑꯍꯨꯝꯗ ꯂꯣꯜꯂꯦ ꯍꯥꯏꯕꯅꯦꯕꯀꯣ ꯀꯣ ꯑꯩꯅ ꯆꯠꯄꯗꯅ ꯄꯨꯡ ꯑꯅꯤꯗꯒꯤꯅꯦ ꯃꯣꯏꯒꯤ ꯀꯔꯤ ꯑꯦꯝ ꯌꯨꯒꯤ ꯐꯪꯁꯟ ꯂꯩꯌꯦꯅ ꯂꯣꯟꯈ꯭ꯔꯕ ꯈꯪꯉꯕ ꯑꯩꯉꯣꯟꯗꯗꯤ ꯅꯨꯃꯤꯠ ꯑꯃ ꯍꯦꯟꯅ ꯀꯥꯏꯊꯣꯔꯛꯇ꯭ꯔꯥꯕ ꯃꯣꯏꯅ ꯂꯣꯟ ꯗꯤ ꯑꯩꯉꯣꯟꯗꯗꯤ ꯑꯗꯨꯅ ꯍꯥꯏꯕ ꯇꯧꯏꯁꯦ
ꯑꯗꯨꯅꯦ ꯃꯥꯗꯤ ꯄꯛꯇꯧ ꯊꯕꯁꯨ ꯃꯣꯏ ꯂꯣꯏ ꯇꯧꯔꯦ ꯑꯗꯨꯗꯨꯒ ꯃꯤ ꯃꯤꯒꯤ ꯊꯕꯛꯀꯤ ꯆꯦꯟꯕ ꯆꯪꯉꯛꯄꯗꯨꯗ ꯃꯣꯏꯅ ꯀꯩꯗꯧꯕ ꯂꯥꯛꯄꯅꯣꯒ ꯑꯗꯨ ꯇꯧꯋꯤꯔ ꯑ ꯑꯗꯥ ꯇꯧꯔꯀꯥꯟꯅ ꯌꯥꯝ ꯄꯛꯛꯇꯩꯑꯕ ꯑꯗꯨꯗꯗꯤ ꯍꯥꯏꯅꯤꯡꯉ ꯇꯥꯕ ꯊꯤ ꯐꯥꯏꯕ ꯂꯥꯛꯄꯅꯦꯕ
ꯑꯣ ꯅꯨꯡꯁꯤꯗꯦ ꯍꯥꯏꯕ ꯌꯥꯝꯅ ꯇꯧꯔꯤ ꯃꯑꯣꯡꯗ ꯌꯦꯡꯉꯨꯅꯦ
ꯑ ꯃꯣꯏꯒꯤ ꯑꯗꯣꯝꯗꯁꯨ ꯐꯅ ꯀꯨꯏꯅ ꯉꯥꯏꯌꯦ ꯑꯗꯨꯗꯁꯨ ꯏꯕꯥꯅꯤꯅ ꯉꯥꯡꯅꯕ ꯋꯥꯊꯤꯁꯦ ꯄ꯭ꯔꯤꯊꯤꯕꯤꯕꯨ ꯃꯩ ꯋꯥꯊꯤꯁꯦ ꯂꯣꯏ ꯁ ꯁꯨꯔꯕꯅꯤꯀꯣ ꯃꯣꯏ ꯉꯥꯏꯔꯤꯀꯥꯟꯗ ꯑꯗꯨꯗꯨꯒꯅꯦ ꯎꯝ ꯊꯣꯛꯂꯛꯑꯦ ꯀꯥꯡ ꯌꯥꯝ ꯆꯤꯛꯑꯦꯕꯀꯣ ꯑꯗꯨꯋꯥꯏꯗꯣ ꯁꯣꯡꯕꯅꯤꯅ ꯑꯗꯨꯒ ꯊꯣꯛꯂꯛꯑꯒ ꯁꯣꯝ ꯅꯥꯀꯟꯒꯤ ꯑꯗꯨꯅꯦ ꯍꯥꯏꯁꯦ ꯍꯧꯖꯤꯛꯁꯦ ꯅꯥꯕ ꯃꯇꯝꯅꯤ ꯂꯥꯛꯑꯣ ꯑꯁꯣꯝ ꯅꯥꯀꯟꯒꯤꯗꯣ ꯉꯥꯏꯔꯨꯁꯦꯅ ꯑꯁꯣꯝ ꯅꯥꯀꯟꯒꯤꯗ ꯊꯣꯛꯂꯛꯑꯒ ꯑꯃ ꯑꯗꯣꯝꯒꯤ ꯆꯪꯐꯝꯒꯤ ꯑꯗꯨꯗ ꯁꯤꯠꯀ ꯊꯥꯔ ꯐꯖꯅ ꯂꯩꯗꯅ ꯑꯗꯨꯗ ꯉꯥꯏ ꯌꯦꯅ ꯑꯩꯈꯣꯏꯁꯦ ꯍꯥꯏꯕ ꯑꯗꯨꯗꯨꯒꯅꯦ ꯍꯔ ꯑꯩ ꯃꯤꯃꯄꯥ ꯒꯤ ꯃꯄꯥꯟꯒꯤ ꯃꯤ ꯁ꯭ꯋꯥꯏꯗ ꯊꯝꯕ ꯌꯥꯗꯦ ꯈꯣꯠꯇꯦ ꯅ ꯑꯁꯣꯝꯗ ꯑꯗꯨꯝ ꯐꯝꯃꯨ ꯆꯣꯏ ꯑꯗꯨꯅꯦꯁꯦ ꯑꯁꯣꯝꯗ ꯑꯗꯨꯝ ꯐꯝꯉꯨ ꯆꯣꯏꯑꯦ ꯑꯗꯨꯒ ꯑꯗꯨꯅꯦ ꯑꯗꯨꯒ ꯃꯣꯏꯁꯦ ꯁꯦꯀ꯭ꯌꯨꯔꯤꯇꯤ ꯃꯌꯥꯝꯗꯣ ꯐꯝꯖꯤꯜꯂ ꯂꯩꯌꯦꯕ ꯈꯪꯕ꯭ꯔꯥ ꯑꯗꯨꯗꯨꯒꯅꯦ ꯅꯣꯏꯕꯥꯅꯤ ꯑꯁꯣꯝꯗ ꯑꯗꯨꯝ ꯉꯥꯏꯔꯁꯨ ꯁ꯭ꯋꯥꯏꯗꯗꯤ ꯐꯝꯕ ꯌꯥꯔꯣꯏ ꯃꯅꯨꯡꯗꯉ ꯐꯝꯕ ꯌꯥꯔꯣꯏ ꯈꯣꯠꯂꯣꯏ ꯔꯗꯤ ꯏꯃꯝꯕꯤꯁꯨ
ꯅꯕꯥꯅꯤ ꯑꯣꯏꯈꯤꯕꯩꯅ ꯍꯥꯏꯕ ꯑꯩꯒꯤꯗꯤ ꯑꯩ ꯏꯊꯟꯗ ꯑꯣꯏꯔ ꯀꯗꯅ
ꯑ ꯑꯗꯨ ꯑꯣꯏꯔꯁꯨ ꯄꯛꯇ ꯍꯥꯏꯕ ꯃꯤꯗꯣ ꯐꯅꯌꯥꯝ ꯑꯅꯤ ꯑꯣꯏꯒꯦꯔꯥ ꯑꯍꯨꯝ ꯑꯣꯏꯒꯦꯔꯥ ꯃꯤ ꯉꯥꯏꯐꯝꯅ ꯊꯝꯃꯤꯗꯣ ꯉꯥꯏꯐꯝꯅꯦ ꯍꯥꯏꯕ ꯑꯁꯣꯝꯗ ꯀꯥꯡꯒ ꯇꯤꯛꯈꯩ ꯑꯗꯣ ꯑꯩꯈꯣꯏꯁꯨ ꯍꯥꯏꯕ ꯑꯁꯣꯝꯗꯗꯤ ꯀꯥꯡ ꯌꯥꯝ ꯆꯤꯛꯑꯦꯅ ꯇꯧꯅꯤ ꯈꯣꯠꯅꯦ ꯑꯗꯣ ꯏꯃꯥꯟꯕꯤꯗꯤ ꯆꯪꯁꯨ ꯆꯪꯉꯨꯔꯕꯅꯦꯕꯀꯣ ꯑꯗꯨꯩ ꯍꯥꯏ ꯏꯟꯊꯣꯔ ꯇꯥꯟꯊꯣꯔꯛꯄꯩ ꯇꯥꯏꯞꯇꯒꯅꯦ ꯊꯣꯛ ꯊꯣꯛꯑꯒ ꯇꯧꯔꯒꯅꯦ ꯍꯕ꯭ꯔꯥ ꯑꯣ ꯏꯃꯥꯕꯤꯁꯨ ꯈꯣꯔꯤꯅꯣꯅꯦ ꯑ ꯑ ꯀꯔꯤꯅꯣꯅꯦ ꯑꯗꯨ ꯑꯣꯏꯁꯤꯕꯣ ꯌꯥꯝ ꯄꯛꯇ꯭ꯦꯔꯤꯅ ꯏꯃꯥꯃꯤꯅ ꯑꯩꯁꯨ ꯃꯊꯪꯗꯤ ꯥꯔꯠꯀꯛꯅꯤ ꯄꯣꯔꯛꯑꯅꯤ ꯑꯗꯨꯗꯨꯒ ꯒꯥꯔꯗꯀ ꯇꯧꯔꯒ ꯅꯣꯏ ꯆꯠꯊ꯭ꯔꯣ ꯅꯣꯏ ꯆꯠꯊ꯭ꯔꯣ ꯇꯧꯍꯜꯂꯝꯃꯒ ꯐꯝꯒꯦ ꯃꯁꯤ ꯌꯥꯝ ꯎꯁꯤꯠꯇꯦ
ꯑꯗꯨꯅ ꯃꯣꯏ ꯈ꯭ꯋꯥꯏꯗꯒꯤ ꯄꯤꯛꯄꯁꯤꯅ ꯍꯦꯟꯅ ꯆꯥꯎꯖꯩ ꯕꯗꯤꯦ
ꯑꯗ ꯭ꯌꯥꯏꯖꯩ ꯀꯩꯅꯣ ꯍꯥꯏꯕ ꯃꯣꯏꯅ ꯇꯧꯔꯤꯕ ꯐꯝꯗꯨꯒ ꯑꯗꯒꯤ ꯎꯝ ꯑꯩꯅ ꯍꯥꯏꯕ ꯃꯣꯏꯁꯦ ꯅꯨꯝ ꯅꯨꯃꯤꯠ ꯆꯨꯞꯄ ꯑꯃ ꯂꯦꯞꯇꯪ ꯂꯦꯞꯄꯒꯤ ꯇꯣꯂꯣꯞ ꯐꯪꯕꯗꯣ ꯅꯨꯡꯉꯥꯏꯔꯛꯇꯗꯅ ꯀꯩꯀꯩꯅꯣ ꯈꯔ ꯇꯧꯁꯟꯕ ꯑꯣꯏꯕ ꯃꯥꯂꯅ ꯍꯥꯏꯕ ꯑꯩ ꯂꯦꯞꯄꯒ ꯇꯂꯣꯞ ꯆꯕꯤꯁ ꯅꯅꯨꯡꯉꯥꯏ ꯇꯔ ꯃꯥꯂꯦꯅ
ꯑꯗꯨꯅꯦ ꯍꯥꯏꯖꯦ
ꯑꯗꯩꯗꯤ ꯑꯗꯨꯃꯥꯏꯅ ꯇꯧꯔꯒ ꯌꯥꯝ ꯊꯤꯅ ꯋꯥꯅ ꯑꯗꯨ ꯄꯣꯠꯇꯨꯁꯨ ꯊꯨꯅꯕ ꯏꯕꯥꯅꯤꯁꯦ ꯊꯨꯅꯕ ꯕꯥꯅ ꯄꯦꯃꯦꯟ ꯑꯃ ꯃꯣꯏꯒꯤ ꯀꯩꯅꯣ ꯇꯧꯕꯗꯣ ꯄꯩꯁꯥ ꯊꯤꯗꯣꯛꯄꯗꯣ ꯂꯧꯕ ꯂꯨꯄꯥ ꯀꯨꯟꯊ꯭ꯔꯥ ꯊꯤꯕꯗꯣ
ꯎꯝ
ꯑꯗꯨꯗꯣ ꯑꯃꯨꯛ ꯑ ꯀꯩꯅꯣ ꯅꯝꯊꯣꯛꯇꯣꯏꯅꯤꯗꯅ ꯑꯗꯨꯗ ꯅ ꯄꯨꯊꯣꯛꯄꯗꯣ ꯑꯥ ꯑꯗꯥꯗ ꯑꯃꯨꯛ ꯆꯠꯇꯣꯏ ꯅꯠꯇ꯭ꯔꯥ
ꯃꯥꯅꯦ ꯊꯕꯛꯇꯣ ꯄꯨꯔꯥ ꯌꯥꯝ ꯌꯥꯝ ꯊꯣꯛꯍꯟꯗ꯭ꯔ ꯃꯣꯏꯅ
ꯁꯦ ꯑꯗꯨꯗꯣ ꯇꯧꯗꯅꯕꯅꯅꯦ ꯍꯌꯦꯡ ꯆꯠꯇꯣꯔꯦ ꯍꯥꯏ ꯀꯥꯟꯗꯒ ꯎ ꯊꯤꯗꯣꯛ ꯄꯁꯥꯁꯦ ꯊꯤꯗꯣꯛꯑꯒ ꯎ ꯌꯨꯝꯗꯒꯤ ꯑꯗꯨꯝ ꯅꯝꯊꯣꯛꯑꯒ ꯄꯨꯖꯔꯕꯅꯦꯕ ꯈꯪꯕ꯭ꯔꯥ ꯊꯨꯅꯕꯥꯅ ꯑ ꯃ ꯥꯏꯕꯁꯨ ꯄꯨꯡꯈꯥꯏ ꯑꯃ ꯉꯥꯏꯍꯜꯂꯦ ꯂꯣꯏ ꯀꯨꯏꯍꯜꯂꯦꯗꯅ ꯑꯗꯒꯤ ꯑ ꯑꯁꯣꯝ ꯅꯥꯀꯟꯒꯤ ꯑꯗꯣꯝꯒꯤ ꯐꯪꯕꯨꯗꯤ ꯐꯪꯉꯛꯑꯦꯔꯤꯁꯤꯠ ꯑꯗꯨ ꯑꯅꯤꯁꯨꯕꯒꯤ ꯒꯦꯠꯇꯣ ꯑꯁꯣꯝꯅ ꯀꯔꯤꯒꯤ
ꯎꯝ
ꯑꯗꯨꯗꯣ ꯄꯨꯡ ꯇꯔꯥꯃꯥꯊꯣꯏꯐꯧ ꯍꯥꯡꯕꯅꯦꯕ ꯑꯗꯨꯗꯒꯤ ꯇꯔꯥꯃꯥꯊꯣꯏ ꯐꯥꯎꯕ ꯍꯥꯡꯕꯅꯤꯅꯅ ꯇꯔꯥꯃꯥꯊꯣꯏ ꯃꯃꯥꯡꯗ ꯂꯣꯏꯁꯤꯜꯂꯗꯤ ꯑꯩꯈꯣꯏꯗꯣ ꯑꯗꯣꯝꯒꯤꯗ ꯑꯃ ꯆꯥꯐꯝ ꯑꯃ ꯂꯩꯕꯗꯣ